ꯑꯩ ꯌꯨꯝ ꯃꯤꯅꯤꯠ ꯈꯔꯗꯤ ꯋꯥꯈꯜ ꯃꯥꯡꯉꯦꯍꯦ
ꯅꯪ ꯀꯔꯤꯒꯤ ꯋꯥꯈꯜ ꯃꯥꯡꯕ꯭ꯔꯍꯦ ꯇꯧꯒꯅꯨꯍꯦ
ꯋꯥꯈꯜꯁꯦ ꯑꯥ ꯌꯧꯔꯨꯔꯦ
ꯏꯁ
ꯑꯩꯒꯤ ꯐꯣꯟꯗꯣ ꯌꯥꯗꯕꯀꯣ ꯑꯩꯅ ꯁ꯭ꯋꯤꯠꯁ ꯑ ꯁ꯭ꯋꯤꯁ ꯑꯣꯐ ꯇꯧꯁꯜꯂꯒ ꯑꯃꯨꯛ ꯍꯥꯡꯗꯣꯛꯄ ꯌꯥꯗꯕ ꯑꯩ ꯋꯥꯕꯗꯨ ꯋꯥꯕꯗꯨ ꯈꯪꯗꯦ ꯀꯔꯤꯒꯤꯔꯥ ꯐꯣꯟꯁꯨ ꯍ ꯒ꯭ꯌꯥꯟ ꯇꯥꯗ꯭ꯔꯦꯗ ꯌꯥꯝ ꯂꯤꯔꯦꯗ
ꯍꯨꯖꯤꯛ ꯁꯥꯕꯒꯤ ꯐꯣꯟꯁꯨ ꯍꯦꯡ ꯌꯥꯝ ꯆꯠꯄꯅ‌ꯦꯗꯥ
ꯑꯗꯨ ꯅꯠꯇꯦ ꯑꯩꯒꯤ ꯐꯣꯟꯗꯤ ꯅꯍꯥꯟꯁꯨ ꯑꯗꯨꯃꯥꯏꯟ ꯇꯧꯋꯦ ꯑꯩꯅ ꯐꯣꯟ ꯄꯥꯏꯕ ꯅꯨꯡꯉꯥꯏꯇꯦ ꯍꯥꯏꯗꯅ ꯁ꯭ꯋꯤꯆ ꯑꯣꯐ ꯊꯝꯕ ꯑꯣ ꯑꯗꯨꯒ ꯁ꯭ꯋꯤꯁ ꯑꯣꯐꯇꯣ ꯃꯨꯠꯂꯣ ꯍꯥꯏꯕ ꯌꯥꯗꯕ ꯑꯗꯨꯝ ꯉꯥꯜꯂꯒ ꯂꯩꯕꯀꯣ
ꯑꯗꯨ ꯉꯁꯤꯁꯨ ꯑꯃꯨꯛ ꯁ꯭ꯋꯤꯆ ꯑꯣꯐ ꯇꯧꯒꯦꯅ ꯇꯧꯔꯒ ꯍꯥꯡꯗꯣꯛꯄ ꯌꯥꯗꯦ ꯄꯨꯡ ꯑꯃꯒꯨꯝꯕ ꯍꯥꯡꯗꯣꯛꯄ ꯌꯥꯗꯦ
ꯑꯣ ꯐꯣꯟꯗꯣ ꯅꯪꯒꯤ ꯀꯩꯅꯣꯝꯃꯗꯤ ꯁꯣꯏꯔꯝꯃꯅꯤ
ꯅꯠꯇꯦ ꯌꯥꯝ ꯂꯤꯔꯦꯕꯥ ꯁꯤ ꯐꯣꯟꯁꯤꯀꯣ ꯑꯗꯨꯅꯤ ꯆꯍꯤ ꯃꯉꯥ ꯇꯔꯨꯛ ꯁꯨꯔꯝꯃꯅꯤ ꯌꯥꯝ ꯍꯣꯡꯕ ꯐꯣꯟꯅꯤꯗ ꯑꯗꯨꯒꯤꯅꯤ
ꯅꯪ ꯀꯌꯥꯝ ꯀꯨꯏꯔꯒꯦ ꯁꯤ ꯐꯣꯟ ꯄꯥꯕ
ꯀꯨꯏꯔꯦ ꯀꯣꯔꯣꯅꯥ ꯃꯇꯝ ꯅꯠꯇꯦ
ꯀꯣꯔꯣ ꯃꯅꯥ
ꯉꯥꯎꯔꯦꯍꯦ ꯅꯪꯁꯨ ꯀꯔꯤ ꯋꯥꯗꯨ ꯆꯨꯝꯅ ꯉꯥꯡꯉꯨꯅꯦ ꯀꯔꯤꯔꯥ ꯃꯁꯤ ꯅꯨꯄꯤꯁꯦ
ꯀꯣꯔꯣ ꯃꯅꯥ ꯌꯧꯈ꯭ꯔꯦ ꯀꯣꯔꯣ
ꯇꯨ ꯊꯥꯎꯖꯟ ꯇ꯭ꯋꯦꯟꯇꯤ ꯋꯥꯟꯗꯔꯥ ꯂꯩꯕꯅꯦ
ꯑꯁ ꯑꯗꯨꯗꯤ ꯌꯥꯝ ꯀꯨꯏꯅ ꯄꯥꯏꯌꯦ
ꯀꯨꯏꯔꯦ ꯑꯩ ꯑꯁꯤꯐꯥꯎ ꯒꯦꯝ ꯁꯥꯟꯅꯗꯕꯒꯤꯅꯦ
ꯎꯝ ꯆꯝꯃꯤꯅꯦ
ꯅꯠꯇ꯭ꯔꯗꯤ ꯅꯍꯥꯟꯅ ꯁꯤꯈ꯭ꯔꯅꯤ ꯁꯤ ꯐꯣꯟꯁꯦ
ꯐꯖꯅꯕꯨ ꯄꯥꯏꯅꯦ ꯅꯪꯗꯤ
ꯎꯝ ꯏꯁ ꯋꯥꯊꯤ ꯌꯥꯝ ꯆꯥꯏꯑꯦ ꯑꯁꯤ ꯐꯣꯟ ꯄꯥꯏꯕ ꯀꯥꯟꯗ ꯑꯩꯗꯤ ꯐꯣꯟ ꯄꯥꯏꯕꯁꯤ ꯀꯔꯤ ꯍꯥꯏꯗꯨꯢꯔꯥ ꯎꯝ ꯂꯨꯅ ꯇꯧꯗꯦꯕꯀꯣ ꯑꯗꯨꯝ ꯄꯪꯇꯥꯗ ꯇꯥꯢꯌꯦꯕ ꯑꯗꯨꯗꯤ ꯅꯍꯥꯟꯋꯥꯏ ꯌꯥꯗꯕꯒꯤ ꯍꯥ ꯑꯃꯨꯛ ꯁꯦꯝꯂꯕꯅꯦꯕ
ꯎꯝ ꯐꯣꯟ ꯑꯅꯧꯕ ꯂꯩꯔꯣ ꯍꯥꯏꯕꯅꯦ ꯅꯪꯒꯤꯗꯣ
ꯄꯩꯁꯥ ꯂꯩꯇꯦ ꯍꯧꯖꯤꯛꯀꯥꯟꯁꯤꯗꯤ ꯐꯣꯟ ꯌꯥꯝ ꯇꯥꯡꯉꯤꯗ ꯑꯐꯕꯗꯤꯀꯣ ꯐꯠꯇꯕꯗꯤ ꯌꯥꯝ ꯍꯣꯡꯉꯦꯕꯣ ꯐꯕꯗꯤ ꯌꯥꯝ ꯇꯥꯡꯉꯦꯕ
ꯑꯐꯕꯗꯤ ꯇꯥꯡꯉꯦ ꯂꯩꯔꯗꯤ ꯑꯐꯕ ꯂꯩꯒꯗꯕꯅꯤꯗ
ꯑꯦ ꯑꯐꯕ ꯂꯩꯔꯗꯤ ꯑꯩ ꯇꯨꯝꯃꯔꯣꯏ ꯋꯥꯈꯜ ꯇꯧꯗꯨꯅ
ꯑꯁ
ꯆꯥꯛ ꯆꯥꯔꯁꯨ ꯆꯥꯗ꯭ꯔꯁꯨ ꯌꯥꯔꯦ ꯐꯣꯟ ꯇꯥꯡꯕ ꯂꯩꯕ ꯉꯝꯗꯦꯕ
ꯑꯗꯨꯁꯨ ꯐꯣꯟ ꯂꯩꯅꯤꯡꯉꯦ ꯑꯃ
ꯑꯦꯁ ꯅꯪꯒꯤ ꯐꯣꯟꯗꯤ ꯌꯥꯝ ꯐꯔꯤꯗꯨꯗꯤ
ꯐꯣꯟꯗꯣ ꯌꯥꯝ ꯁꯥꯏꯌꯦꯕ
ꯑꯁ ꯑꯩꯒꯤꯁꯨ ꯑꯗꯨꯃꯥꯏꯅ ꯇꯧꯋꯦ ꯎꯝ ꯚꯗꯤꯑꯣ ꯀꯣꯜꯒꯨꯝꯕꯀꯣ
ꯎꯝ
ꯇꯧꯔꯗꯤ ꯌꯥꯝ ꯁꯥꯏꯌꯦꯕ
ꯑ ꯑꯩꯒꯤꯁꯨꯅꯦ ꯑꯩꯒꯤꯁꯨꯅꯦ ꯅꯣꯡꯃ ꯑꯩꯗꯤ ꯚꯤꯗꯤꯑꯣ ꯀꯣꯜ ꯉꯥꯛꯇꯁꯨ ꯅꯠꯇ꯭ꯔꯦ ꯑꯩ ꯑꯗꯨ ꯅꯨꯃꯤꯠꯇ ꯈꯪꯕꯅ ꯑꯩꯒꯤ ꯐꯣꯟ ꯌꯥꯝ ꯁꯥꯕꯗꯣ ꯑꯩꯗꯣ ꯇꯨꯝꯕ ꯀꯥꯟꯗ ꯋꯥꯔꯤ ꯇꯥꯔ ꯇꯨꯝꯃꯦꯕ
ꯎꯝ
ꯑꯥ ꯑꯗꯨꯗ ꯐꯣꯟꯗ ꯑꯗꯨꯝ ꯑꯌꯨꯛ ꯐꯥꯎ ꯉꯥꯜꯂꯒ ꯂꯩꯕꯒꯤ ꯇꯨꯝꯕ ꯍꯧꯒꯠꯂꯛꯄꯗꯗꯤ ꯐꯣꯟꯗꯣ ꯑꯁ ꯈꯨꯁꯥ ꯑꯃꯅꯦ ꯀꯤꯔꯕꯅꯦ ꯀꯥꯏꯒꯗ꯭ꯔꯅ
ꯑꯥ ꯏꯁꯩ ꯇꯝꯕ ꯆꯠꯄꯗꯀꯣ ꯈꯪꯕ꯭ꯔꯣ ꯅꯨꯄꯥ ꯑꯃꯒꯤ ꯐꯣꯟ ꯄꯣꯛꯈꯥꯏꯔꯛꯄꯗꯣ ꯃꯥꯒꯤ ꯑꯃꯗꯣ ꯅꯦꯝꯕꯗꯣ
ꯅꯦꯝꯕꯗꯣ
ꯑꯩꯈꯣꯏ ꯀ꯭ꯂꯥꯁꯃꯦꯠꯇꯣ
ꯑꯣ ꯑꯣ ꯍꯣꯏ ꯍꯣꯏ ꯍꯣꯏ
ꯎꯝ ꯑꯗꯨ ꯅꯨꯄꯥꯗꯣ ꯐꯣꯟ ꯃꯥꯒꯤꯗꯨꯁꯨ ꯀꯨꯏꯔꯕꯅꯦꯕ ꯃꯥ ꯀ꯭ꯂꯥꯁ ꯏꯂꯦꯚꯦꯟ ꯑꯗꯨꯋꯥꯏꯗ ꯂꯩꯕ ꯑꯣꯏꯔꯝꯅꯤ
ꯑꯣ
ꯀꯨꯏꯔꯦ ꯑꯗꯨꯒꯤ ꯃꯥꯒꯤ ꯄꯣꯛꯀꯦꯠꯇ ꯍꯥꯞꯄꯀꯣ ꯍꯥꯞꯄ ꯀꯥꯟꯗ ꯐꯣꯟꯗꯣ ꯑꯣ ꯌꯥꯝ ꯁꯥꯒꯠꯂꯦ ꯍꯥꯏꯌꯦꯕ ꯑꯗꯨꯒꯤ ꯍꯦꯛ ꯂꯧꯊꯣꯛꯄꯒ ꯄꯣꯛꯈꯥꯏꯔꯛꯄ ꯕꯅꯦ ꯍꯥꯏꯌꯦ
ꯑꯁ ꯂꯣꯏꯔꯦꯍꯦ ꯃꯥꯏ ꯃꯁꯥꯗ ꯄꯣꯛꯈꯥꯏꯔꯝꯃꯗꯤ
ꯑꯗꯨꯅꯦ ꯗꯥꯎ ꯌꯥꯝ ꯐꯩꯌꯦꯕ ꯃꯥꯗꯣ ꯃꯩꯈꯨ ꯉꯥꯛꯇ ꯊꯣꯛꯂꯛꯄꯅꯦ ꯃꯥꯏꯗꯣ ꯄꯣꯈꯥꯏꯕꯒꯤ
ꯃꯥꯏ ꯐꯣꯟꯗ ꯕꯦꯇ꯭ꯔꯤꯗꯤ ꯌꯥꯔꯝꯃꯔꯣꯏ
ꯎꯝ ꯑꯗꯨꯒꯤꯅꯦ ꯑꯗꯨ ꯑꯣꯔꯒꯀꯣ ꯂꯤꯛꯇꯤ ꯂꯤꯛꯑꯦꯗꯅ ꯑꯗꯣ
ꯂꯤꯛꯄꯅꯦꯗ
ꯑꯗꯨꯒꯤ ꯐꯣꯟ ꯂꯩꯕ ꯆꯠꯂꯒꯀꯣ
ꯎꯝ
ꯂꯤꯁꯤꯡ ꯇꯔꯥ ꯃꯉꯥꯥꯔꯥ ꯑꯗꯣ ꯍꯥꯏꯌꯦ ꯍꯥꯏꯌꯦ ꯃꯥꯅ ꯂꯩꯅꯤꯡꯕ ꯐꯣꯟꯗꯣ ꯑꯗꯨꯒꯤ ꯇꯥꯡꯃꯜꯂꯦ ꯍꯥꯏꯅ ꯑꯃꯨꯛ ꯂꯩꯗꯕꯤꯗ ꯑꯃꯨꯛ ꯍꯜꯂꯛꯑꯦ ꯍꯥꯏꯌꯦ
ꯑꯪꯉꯥ ꯂꯤꯛꯄꯅꯤꯅ
ꯌꯨꯝ ꯄꯥꯜꯂꯗꯤ ꯌꯥꯝ ꯁꯤꯡꯒꯅꯤ ꯑꯗꯣ
ꯍꯤꯡꯉꯅꯤ ꯄꯩꯁꯥ ꯄꯥꯏꯒꯅꯤ ꯃꯤꯗꯤ
ꯑꯗꯨꯅꯦ ꯃꯣꯏ ꯌꯦꯔꯨꯝꯐꯥꯎ ꯆꯥꯕ ꯌꯥꯗꯦ ꯍꯥꯏꯌꯦ
ꯑꯜꯂꯩ ꯂꯣꯏꯔꯦꯍꯦ
ꯑꯗꯣ ꯃꯅꯥꯎꯅꯨꯄꯤꯁꯤꯡꯅ ꯆꯥ ꯆꯥꯕꯤꯔꯗꯤꯀꯣ ꯑꯁꯤ ꯑꯃꯈꯛ ꯀꯛꯊꯣꯔꯛꯄ ꯊꯣꯛꯄ ꯀꯥꯟꯗ ꯌꯦꯟ ꯀꯌꯥ ꯊꯣꯛꯀꯅꯤ ꯍꯥꯏ ꯈꯪꯕ꯭ꯔꯥ ꯍꯥꯏ ꯍꯥꯏꯌꯦ
ꯑꯗꯨꯗꯤ ꯍꯌꯦꯡꯋꯥꯏ ꯃꯥ ꯕꯤꯖꯤꯅꯦꯁꯀ ꯇꯧꯔꯗꯤ ꯄꯩꯁꯥ ꯄꯥꯏꯅꯤꯍꯦ
ꯑꯗꯨꯅꯦ ꯑꯗꯨ ꯑꯣꯏꯔꯁꯨ ꯃꯤ ꯆꯠꯅꯕꯗꯤ ꯌꯥꯔꯣꯏꯗꯅ
ꯑꯗꯨꯒꯨꯝꯕꯗꯣ ꯅꯪ ꯄꯥꯝꯕ꯭ꯔ
ꯑꯩ ꯑꯩꯗꯤ ꯌꯥꯔꯦ ꯑꯩ ꯑꯗꯨꯒꯒꯨꯝꯕ ꯄꯥꯝꯗꯦꯍꯦ ꯂꯤꯛꯄꯗꯨꯗꯤ
ꯑꯗꯨꯅꯦ ꯂꯤꯛꯃꯜꯂꯁꯨꯀꯣ ꯅꯨꯡꯉꯥꯏꯇꯕꯅꯦꯕ ꯃꯤꯅ ꯈꯟꯕ ꯀꯥꯟꯗꯀꯣ ꯑꯗꯨ ꯅꯨꯄꯤ ꯅꯨꯄꯥꯗꯨ ꯂꯤꯛꯑꯦ ꯗꯤ ꯑꯗꯨ ꯅꯨꯄꯤꯗꯨ ꯂꯤꯛꯑꯦ ꯍꯥꯏꯕꯗꯣ ꯃꯤꯌꯥꯝꯅ ꯈꯪꯅꯔꯦꯗꯅ
ꯎꯝ ꯑꯁ ꯃꯣꯏꯒꯤ ꯃꯣꯏꯒꯤ ꯌꯨꯝꯁꯨ ꯃꯊꯟꯇ ꯂꯩꯍꯧꯒꯅꯤꯅꯤꯀꯣ ꯅꯨꯄꯤ ꯉꯥꯛꯇ ꯂꯣꯏꯅ ꯌꯨꯝ ꯄꯥꯟꯅꯤꯡꯉꯥꯏꯅꯤꯅꯦ ꯃꯣꯏꯗꯤ ꯑꯁ
ꯅꯨꯄꯤ ꯅꯨꯄꯤ ꯌꯥꯝꯕꯁꯦ ꯌꯥꯝ ꯐꯩꯌꯦ
ꯐꯩꯗ
ꯑꯗꯨꯅꯦ ꯀꯩꯅꯣ ꯑꯩꯈꯣꯏ ꯈꯨ ꯈꯨꯟꯗꯁꯨ ꯑꯗꯨꯝ ꯌꯦꯡꯉꯣ ꯅꯨꯄꯤ ꯌꯥꯝꯕ ꯎꯝ ꯈꯣꯏ ꯏꯃꯨꯡꯗꯤꯀꯣ
ꯎꯝ
ꯃꯌꯨꯝ ꯄꯥꯟꯕ ꯆꯠꯂꯁꯨ ꯑꯗꯨꯝ ꯅꯣꯡꯃ ꯅꯣꯡꯃꯗꯤ ꯑꯗꯨꯝ ꯍꯜꯂꯛꯏꯗꯅ
ꯑꯧ
ꯑꯗꯨ ꯃꯇꯝꯗ ꯌꯥꯝ ꯅꯨꯡꯁꯤꯅꯕꯅꯦꯕ
ꯑꯗꯨꯅꯦ ꯅꯨꯄꯤ ꯌꯥꯝꯕ ꯅꯨꯡꯉꯥꯏꯕꯅꯦ ꯊꯕꯛꯁꯨ ꯑꯗꯨꯝ ꯃꯌꯨꯝꯗ ꯃꯣꯏꯖꯨ ꯊꯕꯛꯁꯨ ꯀꯜꯂꯦꯅ ꯃꯣꯏꯗꯤ ꯃꯣꯏꯒꯤ ꯑꯉꯥꯡꯁꯤꯡꯗꯣ ꯑꯁ
ꯌꯥꯝ ꯑꯗꯨꯅꯦ ꯊꯕꯛ ꯀꯟꯕ ꯌꯥꯝ ꯂꯩꯗ ꯑꯩꯈꯣꯏ
ꯂꯩꯌꯦ ꯂꯩꯌꯦ ꯈꯨꯟꯗ ꯑꯁ ꯂꯩꯁꯥꯕꯤꯁꯤꯡꯁꯨ ꯌꯥꯝ ꯀꯟꯕꯅꯦ ꯃꯥꯟꯗ꯭ꯔꯒ
ꯎꯝ
ꯅꯣꯏꯗꯤ ꯀꯔꯤ ꯍꯤꯟꯖꯥꯡ ꯊꯣꯡꯒꯅꯤ ꯉꯁꯤ
ꯈꯪꯗꯦ ꯊꯣꯡꯗ꯭ꯔꯤ ꯀꯩ ꯏꯟꯁꯥꯡ ꯏꯟꯁꯥꯡ ꯊꯣꯡꯅꯤꯡꯉꯥꯏꯁꯨ ꯂꯩꯇ꯭ꯔꯦ ꯅꯨꯡꯇꯤꯒꯤ ꯆꯥꯛ ꯆꯥꯕꯅꯤꯅꯀꯣ
ꯑꯗꯨꯅꯦ ꯍꯋꯥꯏ ꯆꯥꯎ ꯍꯋꯥꯏ ꯍꯋꯥꯏ ꯍꯥꯎꯕꯅꯦ
ꯍꯋꯥꯥꯏꯁꯨ ꯍꯥꯎꯇꯦꯗ
ꯑꯦ ꯅꯣꯏꯒꯤ ꯆꯥꯥꯛ ꯍꯤꯟꯖꯥꯡꯁꯨ ꯍꯥꯎꯕꯅꯦ ꯊꯥꯏꯅ ꯌꯥꯝ ꯆꯥꯔꯛ
ꯍꯥꯎꯋꯦ ꯑꯗꯨꯅꯦ ꯅꯍꯥꯟꯁꯨ ꯏꯕꯣꯛ ꯑ ꯊꯣꯛꯂꯛꯑꯒ ꯀꯣ ꯑꯩꯈꯣꯏ ꯀꯩ ꯏꯟꯁꯥꯡ ꯆꯥꯕ꯭ꯔꯥ ꯈꯪꯗ꯭ꯔꯦ ꯑꯗꯨ ꯅꯨꯃꯤꯠꯇꯁꯨ ꯌꯥꯝ ꯆꯥ
ꯎꯝ ꯅꯣꯏ ꯍꯤꯟꯖꯥꯡ ꯍꯥꯎꯕꯅꯦꯕ ꯑꯩ ꯑꯗꯨꯝ ꯈꯪꯍꯧꯋꯦꯕ ꯃꯔꯣꯛ ꯃꯦꯠꯄꯒꯨꯝꯕꯁꯨ ꯍꯥꯎꯕꯅꯦꯕ ꯍꯥꯟꯅ ꯍꯥꯏ ꯁ꯭ꯀꯨꯜ ꯃꯇꯝꯗꯨꯅ ꯅꯨꯡꯉꯥꯏꯗ
ꯑꯁ ꯑꯦ ꯈꯪꯕ꯭ꯔꯥ ꯏꯕꯥꯅꯤ ꯆꯥꯛ ꯌꯥꯝ ꯌꯥꯝ ꯆꯥꯅꯕ ꯇꯧꯕꯗꯣ ꯅꯪ ꯑꯣꯛꯊꯣꯔꯛꯄꯗꯣ ꯇꯨꯀꯠꯆꯩꯌꯦ ꯎꯝ ꯇꯜꯂꯦ ꯅꯤꯡꯁꯤꯡꯉꯒ ꯍꯣꯔꯦꯟ ꯆꯥꯛ ꯆꯥꯕ ꯀꯥꯟꯗ ꯅꯤꯡꯁꯤꯡꯉꯛ
ꯑ ꯅꯤꯡꯁꯤꯡꯂꯣꯏ ꯅꯤꯡꯁꯤꯡꯂꯣꯏ
ꯌꯥꯝ ꯇꯧꯕꯅꯦ ꯑꯗꯣ ꯑꯗꯨ ꯃꯇꯝꯗꯗꯤꯀꯣ ꯁ꯭ꯀꯨꯜ ꯍꯜꯂꯛꯄꯒ ꯆꯥꯛ ꯆꯥꯃꯤꯟꯅꯁꯦ ꯍꯥꯏꯔꯒ
ꯑꯗꯨꯅꯦ ꯑꯁ
ꯅꯪꯅ ꯑꯗꯨꯝ ꯐꯔꯁ ꯇꯥꯔꯤꯗꯨꯅꯤ
ꯍꯧꯖꯤꯛꯐꯥꯎ ꯇꯧꯔꯦ ꯑꯃꯨꯛꯀ
ꯑꯣ
ꯍꯧꯖꯤꯛ ꯐꯥꯎꯁꯨ ꯑꯗꯨꯝ ꯏꯆꯦ ꯈꯣꯏꯒ ꯇꯧꯋꯦꯕ ꯑꯩꯈꯣꯏꯗꯤ
ꯑꯣ ꯍꯟꯗꯛꯇꯤ ꯑꯩꯁꯨ ꯆꯥꯛ ꯌꯥꯝ ꯆꯥꯔꯦꯗ ꯅꯍꯥꯟꯒ ꯃꯥꯟꯅꯗ꯭ꯔꯦꯕ ꯊꯤꯕꯣꯡ ꯂꯥꯎꯕ ꯍꯧꯔꯦꯕ ꯑꯩꯁꯨ
ꯑꯁ ꯌꯥꯏꯗ ꯆꯥꯒꯗꯕꯅꯤꯗ ꯎꯝ
ꯆꯥꯛ ꯌꯥꯝ ꯆꯥꯔꯦꯕ ꯑꯣꯛꯁꯥꯁꯨ ꯍꯥꯟꯅꯗꯤ ꯆꯥꯅꯤꯡꯗꯕꯅꯦ ꯍꯧꯖꯤꯛ ꯇꯤ ꯑꯁ ꯌꯥꯝ ꯆꯥꯅꯤꯡꯈ꯭ꯔꯦꯕ
ꯅꯪ ꯅꯠ ꯊꯟꯇ ꯅꯠꯇꯦ ꯑꯩꯁꯨ ꯑꯣꯛꯁꯥ ꯃꯍꯥꯎꯗꯣ ꯍꯥꯟꯅꯗꯤ ꯆꯥꯗꯦ ꯍꯧꯖꯤꯛꯇꯤ ꯂꯣꯏꯔꯦ ꯑꯣꯛꯁꯥ ꯊꯣꯡꯉꯦ ꯍꯥꯏꯗꯤ ꯑꯣꯛꯁꯥ ꯃꯍꯥꯎ ꯈꯛꯇ ꯊꯤꯔ ꯂꯩꯔꯅꯤ
ꯑꯗꯨꯅꯦ
ꯃꯇꯣꯡꯗꯤ ꯆꯥꯅꯤꯡꯗ꯭ꯔꯦ
ꯎꯝ ꯃꯤꯛꯁ ꯇꯧꯕꯗꯨꯀꯣ ꯑꯗꯨ ꯍꯥꯎꯕꯅꯦ ꯐꯖꯅ ꯅꯞ ꯅꯞ ꯂꯥꯎꯔꯒ ꯊꯣꯡꯕꯤꯕꯗꯀꯣ ꯎꯝ ꯆꯥꯅꯤꯡꯉꯦ
ꯍꯥꯎꯒꯅꯤꯍꯦ ꯑꯁ ꯑꯩꯒꯤꯗꯨꯗꯤ ꯀꯩꯅꯣ ꯇꯧꯔꯔꯣꯏ ꯑꯩꯒꯤꯗꯨ ꯆꯪꯉꯔꯣꯏ ꯑꯩꯒꯤ ꯍꯥꯏꯗꯤ ꯎꯝ ꯆꯪꯅꯤꯡꯉꯥꯏ ꯃꯄꯥꯛꯇꯣ ꯃꯅꯥꯗꯣ ꯑꯗꯨ ꯆꯪꯅꯤꯡꯉꯥꯏ ꯁꯦꯝꯃ ꯀꯥꯟꯗ ꯑꯃ ꯁꯣꯏꯈ꯭ꯔꯕꯀꯣ ꯑꯗꯨꯒꯤ ꯎꯝ ꯆꯪꯉꯔꯣꯏ ꯑꯗꯨ ꯅꯧꯅ ꯑꯃꯨꯛꯀ ꯋꯥꯔꯤ ꯑꯗꯨꯝ ꯁꯥꯟꯅꯔꯅꯤ
ꯎꯝ ꯑꯁ ꯅꯨꯡꯉꯥꯏꯇꯦꯀꯣ ꯋꯥꯅ ꯇꯧꯕꯤꯔꯒ
ꯑꯗꯨꯅꯦ ꯑꯁ ꯀꯥꯞꯅꯤꯡꯕꯅꯦ ꯑꯩꯒꯤꯗꯨ ꯌꯥꯔꯔꯣꯏ ꯑꯗꯨꯒꯤ ꯑꯗꯨꯗꯣ ꯂꯧꯊꯣꯛꯈ꯭ꯔꯅꯤ ꯑꯗꯨ ꯑꯇꯣꯞꯄ ꯑꯃꯨꯛ ꯍꯥꯞꯄꯒꯦ ꯑꯁꯤꯁꯨ ꯂꯣꯏꯒꯗꯧꯔꯦꯕ ꯑꯗꯨꯒꯤ
ꯈꯪꯗ꯭ꯔꯦ ꯅꯣꯡ ꯆꯨꯗ꯭ꯔꯣ ꯅꯣꯏꯗ ꯉꯁꯤ
ꯑꯁ ꯉꯁꯥꯏ ꯆꯨꯒꯦ ꯇꯧꯔꯝꯃꯒ ꯑꯃꯨꯛ ꯅꯨꯡꯁꯥ ꯊꯣꯛꯈ꯭ꯔꯦꯗ
ꯑꯗꯨꯅꯦ ꯀꯨꯝꯁꯤꯁꯦ ꯅꯣꯡ ꯌꯥꯝ ꯆꯨꯗ꯭ꯔꯦꯗ
ꯑꯗꯨꯅꯦ
ꯎꯝ
ꯌꯥꯝ ꯁꯥꯏꯌꯦ ꯀꯔꯤꯔꯥ ꯈꯪꯗꯦ ꯅꯣꯡꯁꯨ ꯆꯨꯗꯦ ꯁꯥ ꯕꯒ ꯑꯁ ꯈꯨꯟꯗꯗꯤ ꯈꯔ ꯏꯪꯉꯝꯒꯅꯤꯗ
ꯏꯁ ꯌꯥꯝ ꯁꯥꯏꯌꯦ ꯑꯁꯤꯗꯁꯨ ꯇꯨꯝꯕ ꯌꯥꯗꯦ ꯁꯥꯃꯟꯕꯒꯤꯀꯣ ꯇꯨꯝꯗꯤ ꯇꯨꯝꯅꯤꯡꯕ
ꯎꯄꯥꯝꯕꯤꯒꯨꯝꯕ ꯌꯥꯝ ꯂꯩꯕ ꯅꯣꯏꯗꯤ ꯃꯄꯥꯟꯗ ꯊꯥꯔꯒ ꯇꯨꯝꯃꯨꯅꯦ
ꯆꯁ ꯇꯤꯜꯍꯥꯏ ꯈꯣꯝꯕꯤ ꯌꯥꯝꯃꯦ ꯍꯟꯗꯛ ꯃꯔꯛ
ꯌꯥꯝꯃꯦ ꯑꯩꯁ ꯂꯣꯏꯔꯦ ꯃꯣꯏꯗꯤ ꯀꯔꯤ ꯍꯥꯏꯁꯤꯔꯥ ꯎꯝ ꯆꯣꯠꯄ ꯃꯐꯝꯗ ꯂꯩꯅꯤꯡꯗꯦꯕꯀꯣ ꯑꯗꯨꯒꯤ ꯌꯨꯝꯒꯨꯝꯕ ꯃꯥꯡꯒꯣꯟꯒꯨꯝꯕꯗ ꯑꯗꯨꯝ ꯀꯔꯤ ꯍꯥꯏꯁꯤꯔꯥ ꯆꯣꯠꯇꯕ ꯃꯐꯝ ꯍꯥꯏꯁꯤꯔꯥ ꯑꯗꯨꯗ ꯑꯗꯨꯝ ꯀꯥꯈꯠꯂꯛꯑꯦꯕ ꯃꯣꯏꯗꯤ ꯑꯗꯨꯒꯤ ꯅꯨꯡꯇꯤꯒꯤ ꯇꯔꯥ ꯍꯦꯜꯂꯦ ꯑꯗꯨꯝ ꯍꯥꯠꯄꯅꯦ ꯑꯩꯈꯣꯏꯗꯤ
ꯑꯁ ꯑꯃ ꯑꯩꯗꯤ ꯀꯩꯅꯣꯗꯣ ꯆꯥꯅꯤꯡꯉꯤꯅꯦ ꯀꯔꯤꯕ ꯁꯤꯡꯖꯨ ꯇꯧꯔꯒ ꯆꯥꯕ ꯁꯣꯏꯕꯨꯝ ꯅꯠꯇꯕ ꯑꯃꯗꯣ ꯎꯁꯣꯏ ꯍꯥꯏꯕ꯭ꯔꯥ ꯐꯨꯠꯂꯒ ꯍꯥꯏꯗꯤ ꯁꯤꯡꯖꯨ ꯇꯧꯔ ꯆꯥꯕꯗꯣ ꯎꯁꯣꯏ ꯍꯥꯏꯕ꯭ꯔꯥ
ꯎꯁꯣꯏ ꯀꯩꯅꯣ ꯕꯦꯝꯕꯨ ꯁꯨꯠꯇꯨꯔꯣ ꯎꯝ
ꯃꯣꯔꯣꯛ ꯃꯦꯠꯂ ꯆꯥꯕꯗꯣ
ꯑꯥ
ꯊꯥꯏꯅ ꯅꯣꯏꯗ ꯌꯥꯝ ꯄꯥꯟꯕꯗꯣ
ꯑꯥ ꯍꯧꯖꯤꯛ ꯈꯪꯗꯦ ꯅꯣꯡ ꯆꯨꯗꯕꯒꯤꯀꯣ ꯊꯣ ꯊꯣꯛꯂꯛꯇ꯭ꯔꯤꯕ ꯃꯥꯜꯂꯦꯕ
ꯈꯪꯗꯦ ꯑꯗꯨ ꯆꯥꯅꯤꯡꯉꯤꯅꯦ ꯃꯣꯔꯣꯛ ꯐꯖꯅ ꯃꯦꯠꯂꯒ ꯑꯁ ꯍꯥꯎꯒꯅꯤꯍꯦ
ꯍꯥꯎꯕꯅꯦ ꯑꯗꯨꯁꯨ ꯃꯥꯒꯤ ꯒꯥꯔꯤ ꯍꯥꯏꯁꯤꯔꯥ ꯄꯤꯁꯇꯨꯀꯣ ꯆꯥꯎꯍꯜꯂꯒ ꯃꯄꯨꯝ ꯃꯄꯨꯝ ꯀꯨꯀꯔꯗ ꯀꯥꯝꯃꯒ
ꯑꯗꯨꯅꯦ ꯍꯥꯎꯒꯅꯤ ꯆꯥꯅꯤꯡꯕꯗꯨꯕꯨ
ꯆꯥꯁꯤ ꯂꯥꯛꯑꯣ ꯊꯣꯛꯂꯛꯄꯀꯥꯟꯗ
ꯎꯨ ꯆꯥꯁꯦ ꯆꯥꯁꯦ ꯑꯥꯎꯠꯁꯥꯏꯗꯇ ꯂꯩꯕꯅꯤꯅ
ꯎꯝ
ꯑꯥꯎꯠꯁꯥꯏꯗꯠꯇ ꯂꯩ ꯑꯗꯨꯅꯦ ꯑꯥꯎꯠꯁꯥꯏꯗꯠꯇ ꯂꯩꯕꯅꯦ ꯑꯩ ꯊꯣꯛꯂꯛꯄꯀꯥꯟꯗ ꯆꯥꯔꯁꯦ
ꯎꯝ
ꯀꯩꯅꯣ ꯅꯣꯏ ꯌꯨꯝꯗꯨꯁꯨ ꯆꯥꯗꯕ ꯌꯨꯝꯗꯣ ꯂꯥꯞꯂꯕꯅꯤꯅ ꯊꯥꯔꯦꯗꯤ ꯍꯥꯏ ꯁ꯭ꯀꯨꯜ ꯃꯇꯝꯗꯗꯤ ꯅꯛꯅ ꯂꯩꯌꯦ ꯁ꯭ꯀꯨꯜ ꯍꯜꯂꯛꯀꯅꯤ ꯆꯥꯛ ꯆꯥꯕ ꯀꯧꯅꯕꯗ ꯅꯨꯡꯉꯥꯏꯕꯅꯤꯅꯦ
ꯑꯗꯨꯅꯦ ꯍꯧꯖꯤꯛꯇꯤ ꯅꯣꯏ ꯌꯨꯝꯗꯣ ꯂꯥꯞꯄꯅꯤꯅꯀꯣ
ꯑꯗꯨꯅꯦ ꯂꯥꯞꯃꯟꯈ꯭ꯔꯦ ꯑꯥ ꯃꯇꯣꯟꯗ ꯑꯥꯁ
ꯑꯗꯨꯅꯦ ꯈꯨꯟ ꯑꯃꯒ ꯈꯨꯟ ꯇꯣꯉꯥꯟꯕ ꯃꯥꯟꯈ꯭ꯔꯦꯕ
ꯑꯗꯨꯅꯦ ꯈꯨꯟ ꯍꯥꯏꯗꯤ ꯌꯨꯝꯗꯨ ꯂꯥꯞꯅꯕꯅꯤꯅꯥ ꯅꯣꯏ ꯌꯨꯝꯗꯁꯨ ꯂꯥꯛꯄ ꯉꯝꯗ꯭ꯔꯦꯕ ꯂꯥꯞꯄꯒꯤ ꯑꯗꯨꯝ ꯌꯨꯝꯗ ꯉꯠ ꯇꯥ ꯂꯩꯔꯦ ꯑꯁ ꯌꯨꯝꯗ ꯂꯩꯕꯁꯨ ꯃꯄꯥꯟ ꯊꯣꯛꯇꯕꯤꯀꯣ ꯕꯣꯔꯤꯡ ꯌꯥꯝ ꯆꯨꯏꯅꯦ
ꯆꯨꯏꯑꯦ ꯅꯣꯡꯃꯥꯏꯖꯤꯡ ꯅꯨꯃꯤꯠꯁꯨ ꯍꯟꯗꯛ ꯃꯔꯛꯇꯤ ꯈꯣꯏꯁꯨ ꯄꯨꯟꯗ꯭ꯔꯦꯕꯀꯣ ꯑꯗꯨꯒꯤ ꯑꯗꯨꯝ ꯌꯨꯝꯗ ꯈꯛꯇ ꯂꯩꯔꯦꯗ
ꯑꯗꯨꯁꯨ ꯐꯩꯗ ꯀꯗꯥꯏ ꯀꯗꯥꯏ ꯆꯠꯂꯨꯅꯤ
ꯎꯝ
ꯅꯣꯏ ꯍꯧꯖꯤꯛꯀꯥꯟꯗꯤ ꯄꯨꯟꯗ꯭ꯔꯕꯣ ꯅꯣꯏ ꯃꯌꯥꯝꯗꯣ ꯁꯤꯡꯖꯨꯒꯨꯝꯕ ꯆꯥꯗ꯭ꯔꯕꯣ
ꯑꯍ ꯄꯨꯟꯗ꯭ꯔꯦ ꯅꯍꯥꯟꯗꯤ ꯄꯨꯜꯂꯦ ꯄꯨꯜꯂꯒ ꯎꯝ ꯀꯩꯅꯣ ꯏꯁꯄꯦꯛ ꯍꯥꯞꯄ ꯅꯨꯄꯥꯗꯣ
ꯑꯣ
ꯑꯗꯨꯅ ꯑꯥ ꯑꯆꯥꯄꯣꯠꯀꯨꯝꯕ ꯂꯩꯕꯤꯔꯒ ꯁꯤꯡꯖꯨ ꯆꯥꯏꯌꯦ ꯑꯩꯈꯣꯏ
ꯑꯣ ꯍꯥꯎꯏꯅꯦ ꯑꯗꯨꯗꯤ ꯄꯩꯁꯥ ꯄꯥꯏꯕ ꯃꯤꯅꯤꯅꯦ
ꯎꯝ ꯄꯩꯁꯥ ꯄꯥꯏꯕꯅꯦ ꯃꯣꯏꯗꯤ
ꯅꯩꯅꯪ ꯌꯨꯝꯅꯤ ꯅꯪꯉꯣꯟꯗꯗꯤ ꯍꯧꯖꯤꯛꯅ ꯋꯥꯔꯤ ꯁꯥꯕ ꯌꯥꯔꯔꯣꯏ
ꯀꯩꯒꯤ ꯑꯦ ꯅꯪ ꯊꯕꯛ ꯂꯣꯏꯗ꯭ꯔꯤ